ꯎꯝ ꯍꯜꯂꯣ ꯀꯥꯕ꯭ꯔꯣ
ꯇꯔꯦ ꯇꯥꯔꯦ ꯌꯥꯝ ꯌꯥꯝ ꯂꯩꯔꯝꯕꯖꯥꯠꯅꯤꯅ ꯃꯤꯗꯤ
ꯌꯥꯝꯕꯅꯦ ꯑꯩꯈꯣꯏꯗꯤ ꯑꯣꯐꯤꯁ ꯑꯣꯐꯤꯁ ꯌꯥꯝꯕꯅꯦ ꯑꯩꯈꯣꯏꯗꯤ
ꯐꯥꯔꯦꯅꯦ ꯀꯨꯏꯔꯔꯕꯣ
ꯀꯨꯏꯗꯅꯤ ꯍꯥꯞꯇꯥ ꯑꯃ ꯑꯁꯤ ꯀꯩꯅꯣꯃ ꯎꯝ ꯑꯩꯈꯣꯏꯒꯤ ꯊꯕꯛꯀꯤ ꯀꯣꯑꯣꯗꯤꯅꯦꯇꯔꯗꯣ
ꯎꯝ
ꯑ ꯅꯣꯏ ꯃꯔꯨꯞ ꯑꯣꯏꯕ ꯑꯗꯣ ꯑꯣꯁꯤꯤꯁꯇꯨ ꯈꯔ ꯌꯥꯝ ꯀꯥꯎꯅ ꯍꯥꯏꯕ ꯇꯥꯕꯤꯕ
ꯑ
ꯅꯪ ꯁꯤꯅ ꯑꯍꯥꯟꯕ꯭ꯔꯣ
ꯑꯗꯨꯒꯤꯅꯤ ꯅꯪꯅ ꯏꯀꯥꯏ ꯏꯀꯥꯏꯅ ꯋꯥꯔꯤ ꯁꯥꯔ ꯂꯩꯕꯁꯦ
ꯅꯠꯇꯤꯌꯦ
ꯅꯠꯇꯤꯌꯦ ꯍꯥꯏ ꯑꯗꯨꯗꯤ ꯀꯔꯤꯒꯤ
ꯑꯦ ꯀꯗꯥꯏꯗ ꯏꯀꯥꯏꯕ ꯎꯈ꯭ꯔꯅꯤ
ꯋꯥꯔꯤ ꯁꯥꯁꯤꯔꯣ ꯁꯥꯥꯔꯣꯏꯗ ꯅꯪꯒꯤ ꯃꯑꯣꯡ
ꯍꯣꯏ ꯍꯣꯏ
ꯎꯝ ꯅꯪꯗꯤ ꯇꯞꯅ ꯇꯞꯅ ꯉꯥꯡꯂꯦ ꯅꯪ ꯅꯨꯡꯊꯤꯟꯗꯁꯨ ꯁꯨꯃꯥꯏꯅ ꯉꯥꯡꯕ꯭ꯔꯣ
ꯅꯠꯇꯦ ꯅꯠꯇꯦ ꯑꯩꯅ ꯀꯟꯅ ꯉꯥꯡꯕꯗꯨ ꯑꯗꯨ ꯇꯟꯕꯥ ꯑꯗꯨꯒꯤ ꯁꯤ ꯑꯩꯅ ꯀꯟꯇ꯭ꯔꯣꯜ ꯇꯧꯕꯒꯤꯅꯦ
ꯑꯠꯁꯥ ꯅꯪ ꯁꯥꯎꯔꯗꯤ ꯅꯪꯒꯤ ꯃꯈꯣꯟꯠ ꯑꯁꯦꯡꯕ ꯊꯣꯔꯛꯇꯔꯤꯕꯀꯣ
ꯑꯗꯨꯅꯤ
ꯑꯁ ꯀꯤꯕ ꯍꯧꯔꯦ ꯑꯗꯨꯗꯤ ꯑꯃꯨꯛ
ꯍꯧꯖꯤꯛꯇꯤ ꯇꯞꯅꯥ ꯉꯥꯡꯕꯤꯒꯅꯤ
ꯎꯝ ꯎꯝ ꯈꯦ
ꯅꯪ ꯍꯥꯏ ꯁꯀ꯭ꯨꯜ ꯑꯃꯗꯤ ꯀꯥꯏꯗ ꯀꯥꯔꯛꯀꯦ ꯈꯨꯟꯗꯔꯣ ꯅꯠꯇ꯭ꯔꯒ ꯃꯄꯥꯟꯗꯔꯣ
ꯈꯨꯨꯟꯗꯥ ꯀꯥꯏꯗ ꯁꯀ꯭ꯨꯜꯕꯨꯗꯤ
ꯍꯥꯏꯌꯔꯁꯀꯦꯟꯗꯔꯤ ꯒꯔ꯭ꯦꯖꯨ ꯍꯥꯏꯌꯔꯁꯀꯦꯟꯗꯔ꯭ꯤ ꯁꯨ
ꯍꯥꯏꯌꯔꯁꯀꯦꯟꯗꯔ꯭ꯤꯅꯥ ꯎꯝ ꯎꯝ ꯎꯝ ꯃꯅꯤꯄꯨꯔ ꯏꯝꯐꯥꯜꯗ
ꯑꯣꯈꯦ ꯑꯗꯨꯒ ꯀꯃꯥꯏꯅ ꯅꯣꯏ ꯄꯟꯖꯥꯕ ꯆꯠꯄ꯭ꯔꯣ ꯑꯗꯨꯗꯤ ꯃꯣꯏꯁꯦ ꯕꯦꯛꯒ꯭ꯔꯥꯎꯟ ꯅꯣꯏꯁ ꯇꯥꯏꯀꯣ
ꯃꯥꯡꯁ ꯊꯥꯏꯗ꯭ꯔꯥ
ꯎꯝ ꯀꯃꯥꯏꯅ ꯅꯣꯏꯁꯦ ꯄꯟꯖꯥꯕ ꯐꯨꯠ ꯆꯤꯀꯟ ꯅꯣꯏ ꯇꯝꯕ ꯆꯞꯄ꯭ꯔꯣꯕꯅꯤꯅ
ꯎꯝ ꯀꯩꯅꯣ ꯑꯦꯖꯦꯟꯁꯤꯅ ꯑꯩꯈꯣꯏꯅ ꯄꯨꯕꯤꯕꯅꯦ
ꯑꯠꯁꯥ ꯍꯝ
ꯑꯦꯖꯦꯟꯁꯤꯅ ꯄꯨꯕꯤꯕꯅꯦꯕ ꯑꯗꯨꯒꯤꯅꯦ
ꯎꯝ ꯅꯨꯡꯉꯥꯏꯗꯤ ꯅꯨꯡꯉꯥꯏꯕ꯭ꯔꯣ
ꯅꯨꯡꯕꯁꯨ ꯂꯩꯑꯦ ꯅꯨꯡꯉꯥꯏꯇꯕꯁꯨ ꯂꯩꯑꯦ ꯃꯤꯃꯥꯡ ꯑꯗꯨꯝ ꯄꯨꯜꯂꯤꯒ
ꯎꯝ ꯄꯟꯖꯥꯕꯇꯗꯤ ꯑꯩꯈꯣꯏ ꯅꯣꯔꯠ ꯏꯁ ꯃꯤꯗꯤ ꯌꯥꯝꯃꯅꯤꯅꯦ ꯀꯗꯤ ꯑꯗꯨꯒ ꯅꯣꯏꯒꯤ ꯖꯒꯥꯗ ꯃꯤ ꯌꯥꯝꯕ꯭ꯔꯥ ꯌꯥꯝꯗꯕꯗꯩ ꯈꯪꯉꯦꯀꯣ
ꯎꯝ ꯑꯩꯈꯣꯏ ꯈꯪꯅꯤ ꯃꯐꯝ ꯃꯐꯝꯗ ꯑꯗꯨꯝ ꯆꯠ ꯈꯤꯕꯒꯤꯀꯣ ꯈꯔꯗꯤ ꯂꯩꯌꯦ
ꯎꯝ ꯑꯣꯈꯦ ꯅꯣꯏ ꯑꯗꯨꯗ ꯅꯣꯏ ꯃꯤ ꯅꯪ ꯇꯔꯦꯠ ꯍꯥꯏꯕ꯭ꯔꯥ ꯅꯤꯄꯥꯟ ꯍꯥꯏꯕ꯭ꯔꯥ ꯂꯩꯌꯦꯕꯗꯣ ꯅꯣꯏ ꯕꯥꯊꯤ ꯃꯅꯥꯎꯗꯣ ꯄꯨꯂꯞ
ꯖꯥꯇꯤ ꯍꯣꯏꯁ
ꯁꯥ ꯅꯣꯏꯖꯇꯤꯗꯤ ꯄꯥ ꯑꯦꯚꯥꯟꯁꯅꯤꯀꯣ
ꯑꯦ ꯀꯔꯤꯒꯤ
ꯑꯣ ꯅꯣꯏ ꯏꯗꯨ ꯅꯪ ꯅꯪꯅ ꯉꯁꯥꯏ ꯃꯤ ꯇꯔꯦꯠ ꯂꯩꯕꯗꯨ ꯅꯣꯏ ꯄꯨꯂꯞ ꯏꯟꯇꯔ ꯅꯠꯇꯦꯀꯣ
ꯅꯠꯇꯒ ꯉꯎꯕ ꯃꯥꯜ ꯅꯠꯇꯦ ꯃꯤ ꯂꯩꯕꯗꯣ ꯀꯥꯡ ꯇꯧꯕꯅꯦ
ꯑꯆꯥꯥ ꯦ ꯉꯥꯎꯈ꯭ꯔꯦ ꯑꯩ ꯁꯤ ꯈꯗꯤ
ꯎꯝ ꯉꯥꯡꯣꯟ ꯌꯥꯝ ꯑꯣꯟꯕꯒꯤ ꯉꯥꯎꯔꯝꯃꯅꯤ ꯎꯝ
ꯉꯥꯡꯗꯦ ꯑꯁ ꯉꯁꯤ ꯎꯝ ꯈꯥꯏꯅ ꯃꯤꯁꯤꯁꯤꯦ
ꯍꯗ ꯍꯗꯦ ꯍꯗꯤꯦ
ꯇꯨꯝꯗꯅꯕ ꯌꯦꯡꯉ ꯁ꯭ꯋꯥꯏꯗꯣ ꯑꯁ ꯑꯩ ꯈꯨꯠ ꯃꯈꯩꯁꯤ ꯁꯟꯝꯕꯟ ꯇꯧꯈꯦ ꯃꯄꯥꯟ ꯆꯠꯄ ꯀꯥꯟꯅ ꯑꯕꯣ
ꯔꯤꯍꯤꯗ
ꯉ ꯅꯨꯡꯁꯥ ꯁꯥꯕꯅꯦꯕ
ꯎꯝ ꯎꯝ ꯎꯝ
ꯃꯆꯥꯅꯨꯄꯥꯗ ꯃꯥ ꯀꯣꯆꯤꯡ ꯑꯦꯗꯃꯤꯁꯟ ꯇꯧꯒꯦꯅ ꯆꯠꯄ
ꯑꯝ
ꯑꯗꯣ ꯎ ꯑꯩꯅ ꯂꯍ ꯍꯥꯞꯇꯕ ꯍꯥꯏꯇꯥꯔꯦ ꯁꯥꯃꯟꯕꯒꯤ ꯅꯪ ꯅꯨꯡꯁꯥꯁꯨ ꯐꯁꯤꯗꯤ ꯊꯣꯛꯇꯕꯅꯤꯗ ꯍꯣꯔꯦꯟ ꯑꯃꯨ ꯑꯃꯨꯛꯀ ꯁꯥꯔꯛꯄ ꯑꯗꯨꯒꯤ ꯑꯁ ꯈꯨꯠ ꯃꯈꯩꯁꯦ ꯀꯩꯅꯣꯃ ꯇꯧꯈ꯭ꯔꯦꯅꯦ ꯆꯈ꯭ꯔꯦꯕ ꯁꯟꯃꯟ
ꯑꯣ ꯌꯦ ꯌꯥ ꯑꯗꯨꯒꯃꯦ ꯁꯥꯔꯁꯨ ꯎ
ꯏꯔꯦꯛꯅꯦꯨꯡ ꯑꯅꯤ ꯀꯅꯤ ꯍꯧꯗꯤ ꯍꯧꯗꯤꯗ ꯑꯗꯨꯝ ꯑꯣꯏꯅ ꯍꯥꯏꯁꯤꯔ ꯁꯀꯨꯇꯤ ꯊꯧꯕꯗ ꯑꯗꯨꯝ ꯀꯩꯅꯣ ꯇꯧꯈ꯭ꯔꯕ
ꯎꯝ
ꯍꯦꯜꯃꯦꯠ ꯃꯥꯡꯉꯦ ꯀꯃꯥꯏꯅ ꯍꯇꯤꯗ ꯍꯦꯜꯃꯦꯠ ꯃꯥ ꯐꯁ ꯇ ꯃꯌꯥꯡꯁꯤꯡꯁꯦ ꯑꯩꯈꯣꯏꯅ ꯍꯦꯟꯅ ꯆꯨꯔꯨꯔ ꯍꯟꯥꯟꯕ ꯉꯝꯅꯤ
ꯎ ꯍꯥꯏꯕꯗꯤ ꯈꯥꯝꯃꯒ ꯊꯝꯕꯗꯨꯔꯥ
ꯑꯗꯨꯅ ꯈꯥ ꯑꯃꯒ ꯑꯦꯠꯃꯤꯁꯟ ꯇꯧꯕ ꯆꯪꯕꯅꯦꯕ ꯏꯟꯁꯇꯤꯇ꯭ꯌꯨꯠꯇ ꯃꯥꯗ
ꯎꯝ
ꯒꯥꯔꯤꯁꯤꯃ ꯑꯗꯨꯝ ꯈꯥꯝꯗꯕꯅꯦꯕ ꯃꯄꯥꯟ ꯁꯣꯔꯣꯛ ꯃꯄꯥꯟꯗ ꯈꯥꯝꯕꯅꯦꯕ ꯑꯗꯣ ꯑꯗꯨꯝ ꯊꯥꯝꯃꯒ ꯍꯦꯜꯃꯦꯠꯇꯣ ꯍꯧꯖꯤꯛ ꯑꯩꯈꯣꯏꯒꯤ ꯁ꯭ꯀꯨꯇꯤꯒꯤ ꯃꯤꯆꯟꯗꯗ ꯆꯦꯞꯂꯒ ꯍꯥꯞ ꯑꯐꯕ ꯆꯪꯈ꯭ꯔꯕꯅꯦꯕ
ꯎꯝ
ꯇꯥꯎꯧꯕ ꯂꯣꯏꯔꯒ ꯊꯧꯔꯥꯎꯄ ꯀꯥꯟꯗ ꯍꯦꯜꯃꯦꯠ ꯈꯛꯇ ꯂꯩꯔꯝꯗꯕ
ꯑꯣ ꯍꯔꯦ ꯍꯥꯏꯔ ꯄꯒꯤ ꯍꯥꯏꯗꯣ ꯉꯝꯅꯤꯗꯅꯤꯗꯤ
ꯃꯌꯥꯡꯁꯤꯡꯁꯤ ꯀꯥꯏꯁꯨ ꯂꯩꯇꯕ ꯀꯃꯥꯏꯅꯁꯨ ꯑꯗꯨꯒꯕꯁꯨ ꯄꯥꯏꯕ ꯈꯪꯗꯦꯅꯤ ꯑ ꯑꯩꯈꯣꯏ ꯁꯥꯏꯠꯇꯗꯤ ꯍꯦꯜꯃꯦꯠꯇꯤ ꯁꯨꯡ ꯃꯥꯡꯅꯤ ꯃꯥꯡꯗꯧ ꯃꯥꯟꯗꯦ ꯃꯥꯡꯉꯁꯨ ꯇꯥꯗ꯭ꯔꯦ
ꯍꯣꯏ ꯍꯦꯜꯃꯦꯠꯃꯛꯇꯤ ꯇꯥꯗ꯭ꯔꯤꯗꯅ ꯒꯥꯔꯤꯕꯨꯗꯤ ꯑꯗꯨꯝ ꯇꯥꯔꯦꯕꯀꯣ ꯃꯦ ꯏ ꯇꯒꯗꯤ
ꯑꯗꯅ ꯁꯤꯦꯁꯦ ꯑꯩꯒꯤ ꯑꯩꯒꯤ ꯊꯕꯛꯁꯨ ꯅꯠꯇꯕ ꯃꯤꯒꯤ ꯊꯕꯛ ꯇꯧꯕꯤꯔꯒ ꯑꯩ ꯍꯦꯜꯃꯦꯠ
ꯎ
ꯅꯅꯦ ꯄꯥꯏ ꯂꯩꯇ ꯀꯔꯤ ꯇꯧꯕ꯭ꯔꯣ ꯅꯣꯏꯗꯤ ꯄꯨꯂꯞ ꯍꯧꯖꯤꯛꯇꯤ
ꯍꯧꯖꯤꯛꯀꯤ ꯂꯩꯇ꯭ꯔꯦ ꯍꯧꯖꯤꯛꯇꯤ ꯐꯣꯔ ꯈꯛꯇ ꯂꯩꯔꯦ
ꯊꯕꯛ ꯆꯠꯊꯣꯛꯈ꯭ꯔꯕꯣ
ꯅꯠꯇ ꯂꯩꯦ ꯔꯤꯅ
ꯑꯆꯥ ꯋꯥꯁꯤꯗꯤ ꯑꯁꯤꯁꯤꯅ ꯑꯍꯥꯟꯕꯥꯧꯋꯥ ꯋꯥꯔꯤ ꯁꯥꯅ ꯀꯧꯕ
ꯍꯣꯏ
ꯑꯗꯒꯅꯦ
ꯑꯗꯨꯅꯤ ꯅꯗꯤ ꯅꯪꯗꯤꯕꯣꯜꯂꯤ ꯂꯕ꯭ꯔ
ꯏꯁꯄꯦꯟꯗꯤ ꯑꯗꯨꯝ ꯉꯝꯃꯅꯤ ꯈꯪꯕꯣꯏ ꯌꯦꯡꯗꯦ
ꯁ ꯀꯟꯐꯤꯗꯦꯟꯁꯗꯤ
ꯑ ꯍꯣꯏꯗ
ꯂꯥꯁ ꯂꯥꯁ ꯑꯥꯔꯗ ꯂꯥꯁ ꯑꯔꯗ ꯑꯗꯨꯝ ꯀꯩꯅꯣ ꯇꯧꯔꯤ ꯅꯉꯥꯏꯅꯤ ꯍꯦ
ꯉꯁꯥꯏꯗ ꯒꯣꯜ ꯑꯅꯤ ꯆꯟꯈ꯭ꯔꯕꯅꯤ ꯑꯃꯗ ꯖꯦꯔꯣꯅꯤ ꯃꯣꯏ ꯑꯗꯨꯝ ꯉꯝꯒꯅꯤꯗ ꯑꯗꯨꯝ ꯀꯩꯅꯣꯗꯤ ꯌꯦꯡꯉꯦ ꯑꯩ ꯏꯁꯀꯣꯔꯒꯨꯝꯕꯗꯤ ꯌꯦꯡꯉꯦ
ꯎꯝ ꯎꯝ
ꯑꯗꯨ ꯃꯣꯏꯅ ꯌꯦꯡꯗꯕ ꯀꯩꯅꯣ ꯑꯗꯨꯝ ꯃꯦꯠꯁꯨ ꯌꯦꯡꯗꯕ ꯑꯗꯨꯝ ꯅꯝꯅꯤꯗ ꯁꯤꯒꯤꯅꯤ ꯍꯧꯖꯤꯛ ꯐꯥꯎꯕꯅꯦ ꯅꯦꯛꯦꯛꯁ ꯅꯦꯛꯁ ꯀꯝꯄꯜꯔꯤ ꯄꯣꯣꯔꯆꯨꯒꯜ ꯇꯥꯅꯤ ꯁꯄ ꯇꯅꯤ ꯀꯝꯄꯜꯔꯤꯗꯤ
ꯑꯗꯨ ꯑꯣꯏꯔꯗꯤ ꯅꯦꯛꯁ ꯅꯦꯛꯁ ꯅꯦꯛꯁꯇꯗꯤ ꯀꯅꯥ ꯉꯝꯒꯦꯔꯥ
ꯅꯦꯛ ꯅꯦꯛꯁꯗꯤ ꯍꯥꯏꯕꯗꯤ ꯎ ꯑꯗꯨ ꯐꯤꯆꯔ ꯐꯤꯆ
ꯐꯣꯔ ꯊꯥꯔꯇꯤꯒꯤꯗ ꯐꯣꯔ ꯊꯥꯔꯇꯤꯔꯥ ꯐꯣꯔꯔꯥ ꯈꯪꯗ꯭ꯔꯣꯏ
ꯄꯣꯔꯆꯨꯒꯜꯅ ꯉꯝꯕ ꯆꯥꯟꯁ ꯋꯥꯡꯉꯩꯗ
ꯁꯤꯡꯕ꯭ꯔꯥ
ꯍꯈꯣꯏꯅ
ꯑꯩ ꯀ꯭ꯔꯣꯁꯤꯌꯥꯒꯤ ꯁꯨꯛꯌꯦꯡ ꯌꯦꯡꯗ꯭ꯔꯤ ꯑꯗꯨꯒꯤ ꯑꯩ ꯈꯪꯗꯕ
ꯃꯗ꯭ꯔ ꯃꯗ꯭ꯔꯠꯇ ꯂꯩꯦ ꯑꯗꯨꯣ ꯃꯇꯔꯤꯛꯁꯦ
ꯎ ꯅꯧꯃꯥꯟꯗ ꯍꯟꯗꯛꯀꯤꯦ ꯄꯣꯔꯇꯨꯒꯥꯜꯒꯤ ꯇꯤꯝ ꯐꯖꯩ ꯃꯣꯏꯁꯨꯤꯁ ꯄ꯭ꯂꯦꯌꯔ ꯌꯥꯝ ꯑꯃꯒꯤꯅꯦ
ꯑꯣ
ꯅꯅꯣ ꯃꯦꯟꯗꯦꯁ ꯂꯩ ꯑ ꯔꯣꯅꯥꯜꯗꯣꯗꯤ ꯔꯣꯅꯥꯜꯗꯣ ꯃꯥꯥꯏꯒꯤ ꯇ ꯂꯩꯔ ꯃꯦꯅꯦꯖꯔ ꯐꯥꯎ ꯀꯩ ꯁ ꯍꯥꯏꯕ ꯉꯝꯗꯦ
ꯀꯩ ꯌꯥꯅꯦ
ꯄꯝꯕ ꯏꯅꯤꯅꯦ
ꯑꯗꯅꯦꯁꯤ ꯃꯥꯒꯤꯇ ꯃꯦꯠꯇ ꯔꯣꯅꯥꯜꯗꯣꯕꯨꯁꯨ ꯀꯔꯤ ꯍꯥꯏꯁꯤꯔ ꯆꯥꯟꯁꯇꯨ ꯄꯤꯔꯗꯤ ꯐꯕ ꯂꯥꯁ ꯋꯥꯔꯜ ꯀꯥꯞꯅꯤ
ꯎꯝ
ꯔꯨꯅꯣ ꯐꯥꯔꯅꯥꯟꯗꯤꯁ ꯂꯩ
ꯎꯝ
ꯑ ꯃꯦ ꯑꯗꯨꯒꯗꯨ ꯁꯤꯁ ꯈꯥ ꯀꯣꯟꯁꯂꯣ ꯆꯕꯅꯦ
ꯎꯝ
ꯔ ꯈꯪꯗꯤꯁ ꯍꯟꯗꯛꯇꯤ ꯏꯁꯇꯥꯔ ꯄ꯭ꯂꯦꯌꯔꯅꯦ ꯍꯥꯏꯃꯦ ꯑꯩꯁꯨ ꯐꯨꯠꯕꯣꯜꯗꯤ ꯌꯥꯝ ꯌꯦꯡꯗꯕꯅꯤꯀꯣ ꯑꯩꯗꯤ ꯃꯤꯒꯅꯄꯂꯥꯛꯇ ꯐꯪꯒꯅꯤ ꯅꯪꯅꯅꯕ ꯍꯦꯅ ꯈꯪꯔꯝꯕ ꯌꯥꯏ
ꯈꯪꯅꯤꯗ ꯐꯁꯨ
ꯎꯝꯁꯤꯄꯅ ꯐꯔ ꯭ꯔꯨꯅꯣ ꯐꯔꯅꯥꯦꯟꯗꯁꯀ ꯀꯩꯅꯣꯗꯤ ꯆꯞ ꯃꯥꯟꯅꯥꯏꯗ ꯑꯥ ꯐꯔꯤꯃ ꯃꯥꯗꯤ ꯅꯪꯅ ꯍꯥꯏꯕꯗꯣ ꯔꯤꯜ ꯃꯦꯗꯤꯠꯀꯤ ꯍꯥꯏꯕ ꯅꯠꯇ꯭ꯔꯣ
ꯑꯩ ꯍꯥꯏꯕꯤꯌꯦ ꯏꯃꯅꯣ ꯍꯥꯏꯔꯒ
ꯎꯝ ꯅꯪꯁꯦ ꯔꯤꯌꯦꯜꯃꯤ ꯗꯏꯠꯀꯤ ꯐꯦꯟꯁ ꯅꯦꯝ ꯅꯠꯇ꯭ꯔꯣꯅ ꯍꯥꯏꯕꯅꯤꯗ
ꯃꯦ ꯃꯠꯇꯦ ꯅꯧꯅꯧ
ꯃꯆꯦꯁꯇꯔ ꯌꯨꯅꯥꯏꯇꯦꯠ
ꯎꯝ ꯎꯝ
ꯑ ꯉꯁꯤ ꯅꯪ ꯋꯥꯔꯤ ꯈꯛꯇ ꯁꯥ ꯇ
ꯑꯣꯦ ꯑꯣꯀꯦ
ꯅꯦꯃꯔ ꯅꯦꯃꯥ ꯁꯞꯇꯥ
ꯀꯩꯅꯣꯕ ꯑꯩ ꯅꯪ ꯋꯥꯔꯤ ꯁꯥꯕꯁꯦ ꯑꯩ ꯉꯥꯎ ꯑꯣꯏꯈꯅꯦꯕꯀꯣ ꯑꯩ
ꯌꯥꯟ ꯇꯥꯥꯟꯗꯦ
ꯅ ꯅ ꯅꯦꯃꯣꯟꯅ ꯄꯥꯝꯃꯦ ꯃꯦꯗ꯭ꯔꯤꯠꯀ ꯄꯥꯝꯃꯦ ꯍꯥꯏꯔꯝꯕꯗꯣ ꯅꯪ ꯅꯠꯇ꯭ꯔꯣꯅꯦ ꯃꯦꯗ꯭ꯔꯤꯠꯇꯣ
ꯃꯦꯇꯔꯤ ꯁꯥꯗꯅ ꯃꯥꯠꯇꯣ
ꯃꯤꯃꯕꯨꯗꯤ ꯄꯝꯦ ꯕ꯭ꯔꯥꯖꯤꯜ ꯕ꯭ꯔꯥꯖꯤꯜ ꯇꯤꯝꯕꯨꯗꯤ ꯑꯗꯨꯝ ꯁꯞꯄꯣꯔꯠ ꯇꯧꯔꯦꯕꯀꯣ
ꯎꯝ ꯑꯗꯨꯕꯨ ꯀ꯭ꯂꯕꯀꯤꯗ ꯅꯪ ꯃꯦꯟ ꯌꯨꯅꯥꯏꯇꯦꯠ ꯄꯥꯝꯃꯦꯕ ꯅꯠꯇ꯭ꯔꯣ ꯑꯁ ꯇꯣꯛꯈ꯭ꯔꯣꯁꯦ ꯑꯩꯁꯨ ꯈꯪꯗ꯭ꯔꯦ ꯑꯩ ꯇꯨꯝꯅꯕꯒꯤ ꯑꯩ ꯀꯣꯛꯁꯦ ꯀꯩꯅꯣ ꯇꯧꯕ ꯍꯧꯔꯦ
ꯑꯗꯨꯒ ꯃꯤꯗ ꯃꯤ ꯆꯨꯝꯅ ꯉꯥꯡꯕꯕꯨ ꯇꯩꯅꯕꯀꯣ
ꯅꯪ ꯋꯥꯔꯝꯅꯤ ꯑꯩ ꯋꯥꯔꯤ ꯁꯥꯝꯗꯪꯁꯦ
ꯑꯗꯨꯅꯦ
ꯅꯝ ꯀ꯭ꯔꯤꯁꯄꯦꯟꯅ
ꯎꯈ꯭ꯔꯦ
ꯑꯣꯈꯣꯏ
ꯅꯦꯛꯁꯁꯨ ꯅꯃꯗꯤ ꯐꯥꯗꯑꯕ ꯎꯝ
ꯄꯣꯔꯇꯨꯒꯜꯒ ꯉꯝꯒꯅꯤꯅ ꯄꯣꯔꯇꯨꯒꯜꯒ ꯏꯁꯄꯦꯟ ꯇꯥꯑꯅꯤꯅ ꯏꯁꯄ
ꯑꯗꯨ ꯑꯣꯏꯔꯁꯨ ꯃꯣꯏꯕꯨ ꯃꯣꯏꯕꯨꯁꯨ ꯇꯝꯕ ꯉꯝꯗꯦ
ꯇꯝꯗꯤ ꯇꯝꯕ ꯉꯝꯗꯦꯗꯣ ꯔꯣꯅꯥꯜꯗꯣꯅ ꯐꯨꯜ ꯃꯦꯠꯆ ꯅꯥꯔꯗꯤ ꯏꯁꯄꯦꯟꯅ ꯉꯝꯒꯅꯤ
ꯑꯣ ꯎꯗꯤ ꯍꯣꯞ ꯂꯩꯇꯦ ꯑꯩꯗꯤ ꯍꯣꯞ ꯀꯌꯥ ꯂꯩꯇꯦ
ꯑꯗꯨꯒꯤꯅꯦ ꯔꯣꯅꯥꯜꯗꯣꯅ ꯐꯨꯜ ꯃꯦꯠꯁ ꯃꯥꯁ ꯅꯥꯔꯗꯤ ꯃꯣꯏ ꯄꯣꯛꯒꯅꯦꯕ
ꯑꯣ ꯑꯣ ꯑꯣ
ꯏꯁꯄꯦꯟꯅ ꯉꯝꯒꯅꯦꯕ
ꯎꯝ
ꯏꯁꯄꯦꯟꯒꯤ ꯇꯤꯝꯗꯤ ꯐꯖꯩ ꯀꯩꯅꯣ ꯑꯗꯨꯕꯨ ꯃꯣꯏꯁꯦ ꯐꯤꯅꯤꯁꯔ ꯂꯩꯇꯕ ꯍꯥꯏꯇꯥꯔꯦ
ꯑꯣꯝ
ꯇꯤꯝꯗꯤ ꯌꯥꯝ ꯐꯖꯩꯗꯦ ꯑꯦꯀ꯭ꯌꯨꯔꯦꯁꯤꯒꯨꯝꯕ ꯄꯥꯁꯁꯤꯡꯒꯨꯝꯕ ꯄꯥꯁ ꯠꯅꯦ ꯑꯣꯏꯗꯦ ꯍꯧꯖꯤꯛ
ꯎꯝ